ꯇꯥꯏꯌꯦꯀꯣ
ꯎꯝ ꯅꯪꯒꯤ ꯅꯃꯥꯟꯅꯕ ꯔꯤꯋꯥꯔꯠ ꯀꯌꯥ ꯐꯪꯕ꯭ꯔꯥ
ꯑꯁ ꯃꯣꯏ ꯌꯥꯝ ꯐꯪꯉꯤ ꯉꯔꯥꯡ ꯅꯍꯥꯟꯃꯛ ꯄꯥꯏꯔꯒ ꯃꯥꯒꯤꯗꯤ ꯃꯥꯌꯥꯝ ꯃꯥꯌꯥꯝ ꯆꯪꯉꯤ ꯑꯃꯅ ꯊ꯭ꯔꯤ ꯀꯦ ꯆꯪꯉꯤ ꯑꯃꯅ ꯇꯨ ꯀꯦ ꯆꯪꯉꯤ
ꯋꯥꯎ ꯀꯔꯤꯔꯥꯀꯣ ꯃꯥꯗꯤ ꯀ꯭ꯔꯦ ꯀꯃꯥꯏꯅ ꯋꯥꯔꯤ
ꯃꯥꯒꯤ ꯃꯥꯒꯤꯗꯣ ꯃꯥꯒꯤꯗꯣ ꯀꯝꯄ꯭ꯂꯤꯠ ꯇꯧꯗ꯭ꯔꯤꯑꯕꯀꯣ ꯋꯥꯔꯤꯁꯨ ꯐꯖꯅ ꯁꯥꯗꯕꯅꯦꯕ ꯋꯥꯔꯤꯁꯨ ꯐꯖꯅ ꯁꯥꯗꯕꯅꯦꯕ ꯉꯍꯥꯛ ꯑꯗꯨꯒ ꯑꯩ ꯂꯥꯏꯔꯤꯛ ꯄꯥꯈꯤꯒꯦ ꯄꯥꯈꯤꯒꯦ ꯍꯥꯏꯔꯒ ꯉꯥꯏꯍꯥꯛꯇꯪ ꯉꯥꯏꯍꯥꯛꯇꯪ ꯁꯥꯔꯕ ꯃꯥꯅ ꯏꯁꯀ꯭ꯔꯤꯟ ꯁꯣꯠ ꯇꯧꯔ ꯊꯥꯔꯛꯏꯅꯦꯕꯁ
ꯑ ꯗꯥꯎꯗ ꯆꯠꯄ ꯃꯥꯥꯟꯂꯩ ꯑꯗꯨꯅꯦ ꯗꯥꯎꯅ ꯍꯥꯏꯔꯗꯤ ꯑꯩꯗꯤ ꯗꯥꯎ ꯌꯥꯗꯕꯅꯤ ꯌꯥꯝ ꯐꯩꯅ
ꯑꯩꯁꯨ ꯗꯥꯎ ꯌꯥꯗꯦ
ꯉꯥꯏꯈꯣ ꯃꯤ ꯑꯃꯒꯤ ꯇꯔꯨꯛ ꯌꯥꯎꯕꯗꯨ ꯋꯥ ꯀꯃꯥꯏꯅꯔꯣ
ꯃꯥꯒꯤꯗꯣ ꯋꯥꯟ ꯋꯤꯛꯀꯤꯅꯤ ꯍꯥꯏꯕ꯭ꯔ ꯐꯤꯐꯇꯤꯟ ꯗꯦꯖꯀꯤꯅꯤ ꯍꯥꯏꯕꯔꯥ ꯈꯪꯗꯦ
ꯑꯣ ꯑꯣꯏ ꯑꯣꯂꯦ ꯑꯩꯈꯣꯏꯗꯤ ꯈ ꯀ꯭ꯔꯤꯔꯥ ꯂꯣꯏꯅ ꯊꯥꯔꯇꯤ ꯑꯣꯏꯕꯒꯤ ꯐꯥꯔꯁꯇꯣꯁ ꯋꯥꯟ ꯀꯦ ꯋꯥꯟ ꯀꯦ ꯁꯝꯊꯤꯡ ꯑꯗꯨ ꯈꯥꯛꯇꯅꯦ
ꯑꯩꯈꯣꯏꯒꯤꯗꯤ ꯋꯥꯟ ꯀ ꯀ ꯌꯥꯝꯗ
ꯍꯟꯗꯛꯅ ꯀ꯭ꯔꯤꯗꯤꯠ ꯇꯧꯕꯗꯣ ꯈꯔ ꯌꯥꯝꯕꯒ ꯋꯥꯅꯤ ꯑꯩꯒꯤꯁꯨ
ꯒ꯭ꯌꯥꯟ ꯇꯥꯔꯦꯗꯅ ꯐꯤꯐꯇꯤ ꯐꯥꯎ ꯍꯦꯟꯒꯠꯄꯤꯅꯤ ꯍꯥꯏꯔꯒ ꯍꯦꯟꯀꯠꯁꯨ ꯍꯟꯒꯠꯇꯦ
ꯑꯗꯨꯅꯤ ꯍꯦꯟꯒꯠꯇꯦ ꯍꯦꯟꯒꯠꯅꯤꯡꯉꯥꯏ ꯍꯥꯏꯔꯒ ꯑꯗꯨ ꯍꯦꯟꯒꯠꯂꯒꯗꯤ ꯍꯥꯏꯅꯤ ꯐꯥꯏ ꯅꯨꯡꯉꯥꯏꯔꯒ ꯂꯩꯕꯅꯦ ꯍꯦꯟꯁꯨ ꯍꯦꯟꯒꯠꯇꯦ ꯑꯩꯈꯣꯏꯅ ꯉꯥꯡꯕ ꯇꯥꯔꯗꯤ ꯍꯦꯟꯒꯠꯄꯤꯌꯨ
ꯅꯪ ꯑꯃꯨꯛ ꯚꯥꯏꯔꯦꯜ ꯆꯠꯀꯅꯤꯀꯣ
ꯎꯝ ꯆꯠꯂꯣꯏ
ꯅꯣꯛꯂ ꯂꯧꯔꯝꯅꯤ ꯃꯣꯏꯗꯣ ꯍꯥꯏ ꯉꯁꯤ ꯆꯥꯛ ꯌꯥꯝ ꯆꯥꯕꯒꯤ ꯂꯣꯏꯔꯦ ꯐꯖꯅ ꯆꯥꯕꯅꯦ ꯆꯥꯛ ꯆꯥꯕ ꯂꯣꯏꯔꯒ ꯀꯔꯤꯔꯥ ꯑꯩꯈꯣꯏ ꯂꯣꯀꯦꯜꯒꯤ ꯄꯥꯏꯅꯦꯄꯜꯗꯨ
ꯎꯝ
ꯑꯗꯨꯨꯁꯨ ꯆꯥꯕꯤꯕ ꯑꯂꯥꯏ ꯌꯥꯝ ꯐꯨꯜ ꯑꯣꯏꯈ꯭ꯔꯦ ꯑꯩꯈꯣꯏꯒꯤ ꯄꯨꯛꯇꯣ ꯇꯀꯦ ꯚꯤꯇꯥꯃꯤꯟꯗꯤ ꯐꯖꯅ ꯂꯥꯛꯈ꯭ꯔꯅꯤ ꯉꯁꯤ ꯅꯨꯡꯗꯥꯡꯗꯤ
ꯎꯝ ꯐꯔꯦ ꯐꯔꯦ ꯚꯤꯇꯥꯃꯤꯟ ꯌꯥꯝ ꯆꯥꯗꯕꯅꯤ
ꯎꯁꯣꯏꯁꯨ ꯆꯥꯏꯑ ꯑꯗꯨꯒ ꯃꯁꯔꯨꯝ ꯗ꯭ꯔꯦꯗꯨꯁꯨ ꯆꯥꯏꯑ ꯆꯤꯛꯀꯟ ꯊꯣꯡꯕꯁꯨ ꯀꯔꯤꯔꯥ ꯆꯤꯛꯀꯟꯒꯤ ꯏꯅꯥꯔꯟꯁꯇꯣ ꯍꯣꯏ ꯃꯔꯨꯞ ꯑꯃꯅ ꯊꯣꯡꯕꯤꯌꯦ ꯑꯗꯨ ꯆꯥꯏꯑꯦ ꯑꯗꯨꯒ ꯄꯝꯀꯤꯟꯒꯤ ꯌꯦꯟꯁꯥꯡꯁꯨ ꯆꯥꯛ ꯑ ꯌꯥꯝꯃꯦ ꯉꯁꯤ ꯃꯊꯦꯜꯗꯣ ꯉꯥꯔꯤ ꯃꯦꯠꯄ ꯑꯃ ꯅꯪꯗꯨꯐꯥꯎ ꯇꯧꯔꯒ ꯂꯩꯕ꯭ꯔꯣ ꯅꯈꯣꯠꯇꯣ
ꯑꯩ ꯁꯤꯗ ꯑꯩꯒꯤ ꯏꯃꯥꯟꯅꯕꯗꯣ
ꯑ
ꯑ ꯍꯪꯕꯅꯤꯅ ꯃꯥ ꯀꯔꯤ ꯇ꯭ꯔꯤꯛꯁ ꯄꯥꯏꯕ꯭ꯔꯥ ꯍꯥꯏꯅ
ꯑꯣ ꯑꯣ ꯍꯪꯉꯣ ꯍꯪꯉ꯭ꯔꯒ ꯑꯩꯒꯤꯁꯨ ꯁꯤꯌꯥꯔ ꯇꯧꯕꯑꯁꯦ
ꯂꯣꯏꯈ꯭ꯔꯦ ꯍꯕ ꯂꯣꯏꯈ꯭ꯔꯦ
ꯃꯀꯣꯛ ꯀꯔꯤ ꯀꯔꯤ ꯊꯥꯗꯩ ꯍꯥꯏꯕ꯭ꯔꯥ
ꯃꯥꯒꯤꯁꯦ ꯋꯥꯔꯤꯁꯦ ꯑꯃꯅ ꯐꯤꯐꯇꯤ ꯑꯩꯠ ꯑꯃꯅ ꯁꯤꯛꯁꯇꯤ ꯁꯚꯦꯟ ꯁꯥꯏꯌꯦꯒꯤꯅꯤ ꯂꯣꯠ ꯂꯣꯟꯠꯅ ꯁꯥꯕꯖꯥꯅꯤꯡꯉꯤ ꯂꯩꯁꯥꯕꯤꯁꯤꯡꯕꯨ ꯃꯥꯁꯦ
ꯑꯠꯆꯥ ꯑ ꯃꯤꯅꯤꯠ ꯇꯔꯥ ꯁꯥꯕꯗꯣ
ꯃꯤꯅꯤꯠ ꯅꯠꯇꯕ ꯑꯃꯔꯛ ꯑꯃꯔꯛ ꯇꯧꯕꯗꯣ ꯐꯤꯐꯇꯤ ꯇꯥꯏꯝꯁ ꯁꯤꯛꯁꯇꯤ ꯇꯥꯏꯝꯁ ꯇꯧꯋꯦꯕ ꯑꯅꯤ ꯑꯅꯤꯗꯨꯗ ꯃꯥꯒꯤ
ꯑꯣ
ꯅꯪꯗꯤ ꯀꯌꯥꯔꯛ ꯌꯥꯝ ꯌꯥꯝ ꯌꯥꯝ ꯇꯧꯒꯗꯕꯅꯤꯅ ꯁꯤꯒꯤ ꯊꯕꯛꯁꯦ ꯈꯪꯈ꯭ꯔꯦ
ꯌꯥꯝ ꯇꯧꯕ ꯍꯥꯏꯕꯁꯤ ꯀ꯭ꯔꯤꯔꯣ ꯑꯩ ꯈꯪꯗꯦ
ꯌꯥꯡꯈꯩꯔꯛ ꯇꯧꯒꯗꯧꯕ ꯋꯥꯔꯤ ꯁꯥꯒꯗꯧꯕ ꯑꯗꯨꯃꯛ ꯁꯨꯍꯥꯜꯒꯗꯧꯕ ꯄꯣꯠ ꯅꯠꯇ꯭ꯔꯗꯤ ꯌꯥꯝ ꯐꯪꯉꯣꯢꯕ ꯃꯤꯅꯤꯠ ꯅꯠꯇꯦ ꯐꯤꯐꯇꯤ ꯇꯥꯏꯝꯁ
ꯀꯣꯜ ꯇꯧ
ꯃꯨꯠꯂꯒ ꯑꯃꯨꯛ ꯇꯧꯕ ꯔꯤꯄꯤꯠ ꯔꯤꯄꯤꯠ ꯇꯧꯕꯗꯣ ꯍꯣꯏ
ꯍꯁ ꯃꯥꯒꯤ ꯇꯥꯛꯁꯦ ꯀꯌꯥꯃꯨꯛ ꯄꯤꯕ꯭ꯔꯥ ꯑꯗꯨ
ꯈꯪꯗꯦ ꯃꯣꯏꯅ ꯇꯧꯔꯁꯦ ꯃꯥꯒꯤꯁꯦ ꯔꯤꯁꯤꯞꯁꯨ ꯌꯥꯎꯔꯝꯒꯅꯤ
ꯑꯣ ꯀꯔꯤꯅꯣ ꯑꯩꯒꯤꯗꯤ ꯂꯜꯂꯦ ꯃꯤꯅ ꯀꯣꯜ ꯇꯧꯕꯗꯣ ꯅꯣꯔꯠ ꯑꯣꯟ ꯗꯦꯁꯄꯣꯔꯠ ꯍꯥꯏꯅ ꯊꯣꯛꯑꯦ ꯍꯥꯏꯌꯦ
ꯑ ꯑꯁ ꯑꯗꯨ ꯃꯔꯛ ꯃꯔꯛꯇ ꯃꯣꯏ ꯑꯦꯞꯁꯤ ꯌꯥꯗꯦꯗ
ꯌꯥꯗꯦ ꯑꯗꯨ ꯑꯩꯒꯤ ꯅꯝꯕꯔ ꯑꯁꯦꯡꯕꯗꯗꯤ ꯇꯧꯔꯛꯑꯗꯤ ꯑꯗꯨꯝ ꯃꯔꯛ ꯃꯔꯛꯇ ꯂꯥꯛꯑꯦ ꯒꯔꯤꯔ ꯒꯌꯥꯟ ꯃꯦꯟ ꯇꯥꯗꯦ ꯑꯩꯅ ꯐ ꯑꯗꯨꯅꯦ ꯑꯩꯅ ꯔꯦꯖꯤꯁꯇꯔ ꯇꯧꯕ ꯅꯝꯕꯔꯗꯨ ꯀꯣꯜ ꯇꯧ ꯍꯥꯏꯔꯒ ꯅꯣꯠ ꯑꯣꯟ ꯏꯁꯄꯣꯔꯠ ꯍꯥꯏꯌꯦ ꯑꯗꯨꯒ ꯑꯩꯒꯤ ꯅꯝꯕꯔ ꯑꯃ
ꯑꯁꯤꯒꯤ ꯋꯥꯔꯤꯗ ꯁꯥꯕ ꯌꯥꯗꯕꯅꯤ ꯔꯤꯖꯦꯛ ꯆꯠꯈ꯭ꯔꯅꯤ ꯢꯕꯥꯅꯤꯁꯦ ꯑꯩꯒꯤ ꯑꯩꯒꯤ ꯐ꯭ꯔꯦꯟꯁꯤ ꯑꯩꯒꯤ ꯐ꯭ꯔꯦꯟꯁ ꯆꯠꯂꯥꯛ ꯌꯥꯝ ꯍꯩꯔꯝꯃꯤꯅꯦ ꯅꯨꯄꯤꯒꯤ ꯇꯥꯏꯞꯇꯁꯨ ꯅꯨꯄꯥꯁꯦ
ꯎꯝ
ꯆꯂꯥꯛ ꯌꯥꯝ ꯍꯩꯔꯝꯃꯦ ꯁꯤ ꯅꯨꯄꯥꯁꯤꯁꯨ
ꯅꯪꯁꯨ ꯃꯥꯒꯤ ꯃꯇꯧ ꯇꯝꯃꯣ ꯃꯇꯧ ꯇꯝꯃꯣ ꯃꯇꯧ ꯇꯝꯃꯣ
ꯎꯝ
ꯍꯥ ꯍꯌꯦꯡꯁꯦ ꯋꯦꯟꯁꯗꯦ ꯑꯂꯥꯏ ꯀꯔꯤꯔ ꯀꯥꯡ ꯍꯌꯦꯡꯁꯦ ꯋꯦꯟꯁꯗꯦꯅꯤꯀꯣ ꯋꯦꯟꯁꯅꯥꯁ ꯑꯣ ꯗꯦ ꯊꯔꯁꯗꯦ ꯐ꯭ꯔꯥꯏꯗꯦꯦ ꯊꯔꯁꯦ ꯐ꯭ꯔꯥꯏꯗꯦ ꯑꯣꯀꯦ
ꯃꯇꯝꯁꯨ ꯊꯨꯅ ꯆꯠꯂꯦ ꯈꯪꯍꯧꯗꯦ
ꯑꯗꯨꯗꯤ ꯌꯥꯝ ꯊꯨꯅ ꯆꯠꯂꯦ ꯉꯥꯏꯍꯥꯛ ꯂꯩꯔꯗꯤ ꯈ꯭ꯔꯤꯁꯃꯥꯁꯃꯨꯛ ꯇꯧꯕꯒꯤ ꯃꯇꯝ ꯂꯥꯛꯈ꯭ꯔꯅꯤ
ꯀꯒꯤꯅꯣꯅꯦ ꯊꯕꯛ ꯑꯃ ꯊꯣꯛꯈ꯭ꯔ ꯃꯁꯤ ꯄꯦꯡ ꯄꯤꯎ ꯁꯇꯤꯁ
ꯅꯪꯗꯤ ꯈ꯭ꯔꯤꯁꯃꯥꯁꯀꯤ ꯌꯨꯝ ꯆꯠꯀꯦꯔꯥ
ꯆꯠꯂꯨꯍꯦ ꯊꯕꯛ ꯐꯪꯗ꯭ꯔꯀꯥꯟꯗ ꯌꯨꯝ ꯍꯟꯅꯤꯡꯗꯦ ꯏꯀꯥꯏ
ꯁꯤꯁ ꯈ꯭ꯔꯤꯁꯃꯥꯁꯦ ꯈ꯭ꯔꯤꯁꯃꯥꯁꯅꯦ
ꯑꯩ ꯊꯕꯛ ꯐꯪꯉꯥꯏ ꯆꯠꯂꯒꯦꯀꯣ ꯍꯥꯏꯅ ꯌꯨꯝ ꯊꯥꯗꯣꯛꯂꯒ ꯆꯠꯂꯒ ꯊꯕꯛ ꯐꯪꯗꯕꯤ ꯍꯥꯜꯂꯛꯕꯗꯣ ꯢꯀꯥꯏ
ꯀꯩꯁꯨ ꯀꯥꯏꯗꯦ ꯈ꯭ꯔꯤꯁꯃꯥꯁꯀꯤ ꯅꯤꯌꯨ ꯌꯌꯥꯔꯒꯤꯗꯤ ꯑꯩꯈꯣꯏ ꯐꯦꯃꯤꯂꯤꯁꯤꯡꯒ ꯐꯖꯅ ꯇꯧꯒꯗꯕꯅꯤꯅ
ꯑꯩꯈꯣꯏꯒꯤ ꯈ꯭ꯔꯤꯁꯃꯥꯁ ꯅꯅꯤꯌꯨ ꯌꯔ ꯐꯦꯁꯇꯤꯚꯦꯜ ꯑꯃꯁꯨ ꯏꯟꯖꯣꯏ ꯇꯧꯔꯅꯤ ꯍꯧꯖꯤꯛꯇꯤ ꯄꯥꯏ ꯂꯩꯇ꯭ꯔꯦ ꯊꯥꯕꯛ ꯐꯪꯗꯔꯤꯐꯥꯎ ꯊꯕꯛꯇꯥ ꯇꯔꯒꯦꯠ ꯐꯣꯀꯁ
ꯏꯁ ꯈ꯭ꯔꯤꯁꯃꯥꯁꯁꯨ ꯐꯖꯅ ꯇꯧꯔꯒ ꯑꯗꯨꯝ ꯅꯪ ꯏꯁꯇꯗꯤꯁꯨ ꯑꯗꯨꯝ ꯀ꯭ꯔꯤ ꯍꯥꯏꯁꯤꯔꯥ ꯐꯖꯅ ꯇꯧꯔ ꯂꯣꯏꯔꯦꯅ
ꯎꯝ
ꯄꯔꯤꯔꯀꯥ ꯋꯥꯏ
ꯂꯨꯈꯥꯝ ꯂꯨ ꯈꯥꯝꯕꯤꯌꯨ ꯋꯥꯔꯤ ꯁꯥꯕ ꯅꯨꯡꯉꯥꯏꯅ ꯑꯗꯨ ꯅꯨꯄꯤꯗꯤ
ꯎꯝ ꯅꯨꯉꯥꯏꯕꯅꯦ ꯃꯥꯗꯤ ꯉꯥꯏꯈꯣ ꯍꯥꯏꯕꯗꯣ ꯉꯥꯏꯌꯣ ꯍꯥꯏꯕꯅꯤ
ꯉꯥꯏꯍꯣ ꯅꯪ ꯀꯔꯤ ꯇꯧꯕ꯭ꯔꯥ ꯇꯧꯕꯅꯦ ꯃꯗꯣ
ꯑꯗꯨ ꯍꯧꯖꯤ ꯅꯨꯄꯤꯗꯤ ꯐ꯭ꯔꯦꯟ ꯌꯥꯝ ꯑꯣꯏꯌꯦꯅꯦ ꯋꯥ ꯉꯥꯡꯕꯗꯀꯣ
ꯎꯝ ꯑꯣꯏꯕꯅꯦ ꯃꯥꯒꯤ ꯇꯥꯛꯁꯨ ꯌꯥꯝ ꯂꯩꯔꯝꯒꯅꯤ ꯌꯥꯝ ꯂꯩꯕꯅꯤ ꯋꯥꯔꯤ ꯁꯥꯟꯅꯑꯣ
ꯁꯅꯒ꯭ꯔꯕꯅꯤ ꯉꯥꯁꯥꯏ
ꯑꯣ ꯉꯁꯥꯏ ꯑꯩꯈꯣꯏ ꯆꯥꯛ ꯆꯥꯕ ꯃꯇꯝꯗ ꯅꯪꯒꯤ ꯃꯤꯡ ꯈꯪꯗꯕ ꯅꯣ ꯑꯩꯈꯣꯏꯁꯨ ꯆꯥꯛ ꯆꯥꯃꯤꯟꯅꯩꯕ ꯃꯣꯏꯗ ꯑꯗꯨ ꯑꯩꯗꯤ ꯆꯥꯛ ꯆꯥꯕꯗ ꯇꯞꯅ ꯆꯥꯏꯑꯕ ꯑꯗꯨ ꯃꯣꯏꯅ ꯆꯥ ꯃꯥ ꯍꯦꯛ ꯆꯥꯕ ꯂꯣꯏꯔꯒ ꯅꯪꯒꯤ ꯃꯤꯡ ꯈꯪꯅꯕ ꯅꯪꯒꯤ ꯃꯤꯡ ꯈꯪꯗꯕꯒꯤ ꯃꯥꯅ ꯀꯁꯔꯗꯣ ꯑꯩ ꯀꯣꯜ ꯇꯧꯔꯛꯄ ꯉꯥꯏꯔꯕꯅꯤ ꯍꯥꯏꯕꯅꯤ
ꯎꯝ ꯑꯁ ꯁꯤꯗ ꯀꯣꯜ ꯇꯧꯃꯟꯕꯒꯤ ꯀꯔꯤꯔꯥ ꯃꯒꯤ ꯕꯣꯏꯐ꯭ꯔꯦꯟꯗꯣ ꯃꯥꯒꯤ ꯕꯣꯏꯐ꯭ꯔꯦꯟꯗ ꯄꯥꯛ ꯀꯣꯜ ꯇꯧꯗꯕꯒꯤ ꯃꯣꯏ ꯕꯣꯏ ꯐ꯭ꯔꯦꯟꯗꯣ ꯁꯥꯎꯏ ꯍꯥꯏꯅ ꯈꯔ ꯂꯩꯕꯅꯤ ꯉꯁꯥꯏ
ꯄꯩꯁꯥ ꯐꯪꯒꯗꯕꯁꯨ ꯅꯠꯇꯦ ꯃꯥ ꯕꯣꯏ ꯐ꯭ꯔꯦꯟ ꯇꯧꯔꯒ
ꯑꯗꯨꯅꯤ ꯍꯣꯏ ꯑꯥꯗꯨ ꯑꯣꯏꯔꯁꯨ ꯇꯨ ꯑꯣꯏꯔꯁꯨ ꯅꯨꯄꯥ ꯑꯃꯒꯤ ꯕꯣꯏ ꯐ꯭ꯔꯦꯟꯗꯨꯅ ꯒ꯭ꯌꯥꯟ ꯇꯥꯔꯗꯤ ꯌꯥꯏ ꯅꯪ ꯒꯤ ꯑꯗꯨꯒꯤ ꯇꯥꯗꯦ ꯁꯥꯎꯔꯒ ꯂꯩ ꯍꯥꯏꯕꯅꯦ
ꯁꯥꯎꯐꯝ ꯊꯣꯛꯇꯦꯗ ꯀꯔꯤꯒꯤ ꯁꯥꯎꯕ꯭ꯔꯣ
ꯁꯥꯎꯐꯝ ꯊꯣꯛꯏꯅ ꯍꯣꯏ ꯄꯩꯁꯥꯁꯨ ꯇꯥꯜꯂꯣ ꯐꯣꯟꯁꯨ ꯇꯧꯋꯣ ꯑꯗꯨꯒ ꯃꯥ ꯑꯩꯈꯣꯏꯅ ꯅꯨꯡꯁꯤꯅꯕ ꯍꯥꯏꯕꯗꯨꯗꯤ ꯂꯥꯏꯛ ꯇꯦꯟ ꯃꯤꯅꯤꯠꯁ ꯑꯣꯔ ꯀꯦꯁꯤꯔ ꯃꯇꯝ ꯈꯔꯗꯤ ꯀꯥꯏꯊꯣꯛꯑꯒ ꯐꯣꯟ ꯇꯧꯕꯤ ꯇꯧꯐꯝ ꯊꯣꯛꯑꯦꯅ ꯑꯗꯨꯅꯦ ꯃꯥꯁꯦ ꯍꯟꯗꯛ ꯑꯗꯨꯃꯥꯏꯅ ꯇꯧꯗ꯭ꯔꯦꯕ ꯑꯗꯨꯝ ꯁꯤ ꯀꯣꯜꯗ ꯂꯨꯞꯂꯒ ꯂꯩꯈ꯭ꯔꯦꯕ ꯑꯗꯨꯒꯤ
ꯎꯝ ꯄꯁꯥ ꯌꯥꯝꯝ ꯊ ꯐꯏ ꯃꯅ
ꯑ ꯈꯪꯗ꯭ꯔꯦꯍꯦ ꯑꯗꯨꯕꯨꯗꯤ ꯑꯩꯍꯥꯛ ꯑꯩꯁꯨ ꯍꯥꯏꯕ ꯉꯝꯗ꯭ꯔꯦ
ꯎꯝ ꯎꯝ
ꯇꯦ ꯁꯥꯎꯋꯦꯅ ꯍꯥꯏꯕ ꯀꯣꯜ ꯇꯧꯕ꯭ꯔꯥ ꯇꯧꯗꯕ꯭ꯔꯥ ꯈꯪꯗꯦ
ꯅꯨꯄꯤ ꯊꯤꯔꯁꯦ ꯑꯩꯁꯨ ꯄꯩꯁꯥ ꯂꯩꯇ꯭ꯔꯤ ꯅꯨꯄꯤ ꯊꯤꯕ ꯌꯥꯗ꯭ꯔꯤ ꯥꯇꯗ꯭ꯔꯦ
ꯅ ꯏꯅ ꯅꯨ ꯄꯄꯥꯗꯅ ꯅꯨ ꯄꯤꯗꯤ ꯇꯞꯅꯊꯤꯕꯨ ꯌꯥꯌꯦ
ꯎꯝ
ꯅꯨꯄꯤ ꯅꯨꯄꯤ ꯊꯤꯡꯗ꯭ꯔꯁꯨ ꯀꯌꯥ ꯀꯔꯤꯔꯥ ꯃꯤꯕꯨ ꯑꯣꯏꯔꯗꯤꯀꯣ ꯅꯨꯄꯤ ꯊꯤꯗ꯭ꯔꯁꯨ ꯅꯨꯄꯤ ꯐꯖ ꯐꯖ ꯐꯖꯕ ꯅꯪꯒꯤ ꯀ꯭ꯔꯤꯌꯥꯁꯤꯔꯥ ꯅꯪꯒꯤ ꯊꯕꯛꯇꯨꯒ ꯆꯞ ꯆꯥꯅ ꯆꯞ ꯆꯥꯕ ꯅꯨꯄꯤ ꯑꯇꯝ ꯂꯥꯛ ꯀꯅꯦ ꯅꯨꯄꯤꯗꯤ ꯊꯤꯗ꯭ꯔꯁꯨꯦ ꯌꯥꯔꯦ
ꯅꯨꯄꯤꯤ ꯊꯤꯗꯨꯁꯨ ꯌꯥꯏꯑꯕ
ꯎꯝ
ꯈꯪꯗꯦꯗ ꯅꯨꯄꯤ ꯂꯧ ꯅꯨꯄꯤ ꯂꯧꯔꯔꯣꯏꯁ꯭ꯔꯥ ꯈꯪꯗꯦ ꯑꯗꯨ ꯃꯣꯏꯅ ꯑꯗꯨꯝ ꯂꯥꯛꯄꯗꯣ
ꯑ
ꯑꯩꯗꯤ ꯄꯥꯝꯗꯕ ꯑꯩꯗꯤ ꯄꯥꯝꯗꯕ ꯍꯥꯏꯕꯗꯤ ꯊꯃꯣꯏ ꯁꯦꯡꯅ ꯂꯥꯛꯄ ꯅꯠꯇꯕꯤꯀꯣ
ꯍꯣꯏ ꯍꯣꯏ ꯑꯗꯨꯅꯤ ꯍꯣꯏ ꯅꯨꯕꯤꯈ꯭ꯔꯁꯨ ꯀ꯭ꯔꯤꯁꯔꯥ ꯃꯤ ꯅꯨꯄꯥ ꯈꯔꯅ ꯅꯨꯄꯤꯕꯨ ꯒꯣꯜꯗꯤꯒꯔ ꯒꯣꯜꯗꯤꯒꯔ ꯍꯥꯏꯅ ꯑꯗꯨꯝ ꯀꯥꯎꯕꯗꯣ ꯍꯣꯏ
ꯎꯝ
ꯅꯨꯄꯤꯒꯤ
ꯎꯝ
ꯅꯨꯄꯤ ꯑꯌꯥꯝꯕꯅ ꯑꯗꯨꯝ ꯇꯧꯗꯦ ꯑꯗꯣ ꯈꯔꯗꯤꯀꯣ ꯑꯗꯨꯃꯥꯏꯅ ꯇꯧꯕꯀꯣ ꯄꯩꯁꯥ ꯄꯥꯝꯕ ꯀꯣꯏꯕꯅꯨ ꯑꯗꯨꯝ ꯄꯥꯝꯕꯒꯤ ꯃꯤ ꯈꯔꯁꯨ ꯂꯥꯏꯕꯒꯤ ꯅꯨ ꯅꯨꯄꯤ ꯈꯔꯗ ꯒꯣꯜꯗꯤꯒꯔ ꯍꯥꯏꯅꯗꯤ ꯀꯧꯏ ꯀꯧꯕꯅꯦꯕ ꯑꯗꯨꯒꯤ ꯑꯗꯨꯗꯣ ꯅꯣꯏ ꯅꯨꯄꯥꯅ ꯅꯣꯏ ꯅꯨꯄꯥꯅ ꯈꯪꯔꯒ ꯐꯖꯅ ꯈꯪꯗꯣꯛꯑꯒ ꯁꯦꯂꯦꯛ ꯇꯧꯒꯗꯕꯅꯤ ꯐ꯭ꯌꯨꯆꯔ ꯋꯥꯏꯐ ꯀꯗꯤ ꯄꯪꯄꯪ ꯇꯧꯕ ꯌꯥꯕ ꯅꯠꯇꯦ
ꯐꯪꯗ꯭ꯔꯦ ꯐꯪꯗ꯭ꯔꯦ ꯅꯨꯄꯤ ꯐꯪꯕ ꯋꯥꯔꯦ
ꯍ
ꯍ
ꯅꯨꯄꯤꯁꯨ ꯈꯣꯏꯕ ꯍꯩꯇꯦ ꯑꯗꯨꯗꯒꯤ ꯐꯪꯕ ꯋꯥꯈ꯭ꯦ ꯊꯤꯔꯔꯣꯏꯗ ꯂꯥꯁꯇ
ꯑꯗꯨ ꯅꯤꯡꯊꯤꯅꯁꯨ ꯌꯥꯗꯣ ꯂꯕ ꯆꯥꯔꯗꯤ ꯅꯨꯄꯥ ꯑꯉꯥꯡ ꯑꯉꯥꯡ ꯅꯨꯄꯥ ꯑꯃ ꯑꯦꯗꯣꯞ ꯇꯧꯔꯒ ꯑꯗꯨꯝ ꯌꯥꯔꯅꯤ